ꯅꯪꯅ ꯇꯧꯒꯦ ꯇꯧꯕꯗꯤ ꯌꯥꯗꯦ ꯀꯔꯤꯒꯤꯅꯣ ꯈꯪꯗ
ꯑꯩ ꯁꯕꯤ
ꯍꯣꯏꯅꯦ ꯍꯣꯏꯅꯦ ꯄꯥꯈꯪ
ꯅꯪꯁꯤ ꯀꯩꯗꯧꯔꯒꯦ ꯍꯥꯏꯕꯅꯣ ꯀꯩꯗꯧꯔꯦ ꯍꯥꯏꯕꯅꯣ ꯐꯣꯟ ꯇꯧꯔꯛꯀꯦ ꯍꯥꯏꯔ
ꯑꯩꯒꯤ ꯌꯥꯗꯦ ꯀꯔꯤꯒꯤꯔꯥ ꯈꯪꯗꯦ ꯅꯪ ꯇꯧꯕꯗꯤ ꯌꯥꯏ ꯑꯩꯅ ꯇꯧꯕꯗꯤ ꯌꯥꯗꯤꯅꯦ ꯈꯪꯗꯦ ꯅꯪ ꯀꯩꯅꯣ ꯇꯧꯕꯒꯤ ꯑꯣꯏꯔꯅꯤ ꯑꯩ ꯇꯧꯔꯛꯄ ꯌꯥꯗꯅꯕ ꯇꯧꯕ ꯃꯥꯜꯂꯦ
ꯑꯌꯥ ꯑꯁꯤ ꯑꯗꯨꯃꯥꯏꯅ ꯁꯦꯝꯕ ꯌꯥꯕ꯭ꯔꯣ
ꯗ ꯅꯪ ꯁꯦꯝ ꯅꯣꯏꯗꯤ ꯀꯣꯛꯂꯤꯉꯤꯗꯅ
ꯑꯁꯁ ꯀꯃꯥꯏꯅ ꯂꯩꯕꯅꯣ ꯑꯩ ꯈꯪꯗꯤꯌꯦ
ꯅꯣꯏ ꯅꯣꯏ ꯅꯨꯄꯥꯗꯤ ꯀꯣꯛꯂꯤꯉꯤꯅ ꯐꯣꯟꯒꯨꯝꯕꯗꯤ ꯁꯦꯝ ꯁꯥꯕ ꯌꯥꯝ ꯍꯩꯅ
ꯀꯩꯅꯣꯗ ꯌꯥꯝ ꯍꯩꯅꯗꯕ ꯋꯥꯗ
ꯑꯩꯗꯤ ꯄꯥꯈꯠꯂꯨꯔꯤꯅꯤꯅꯦ ꯅꯣꯏꯁꯦ ꯑꯩꯉꯣꯟꯗ ꯈꯟꯅꯔꯒ ꯂꯩꯕ꯭ꯔꯥꯒ ꯈꯜꯂꯤꯅꯤꯅꯦ
ꯍꯥꯏꯔꯒ ꯑꯩꯅ
ꯍꯥ ꯁꯒ꯭ꯔꯤ ꯆꯥꯔꯒꯦ ꯌꯥꯝ ꯍꯥ ꯐ ꯁꯥꯒꯅꯨ
ꯅꯨꯡꯁꯥ ꯀꯁꯥ ꯑꯃ ꯁꯧꯒ꯭ꯔꯤ ꯆꯥꯕꯒꯤ ꯈꯔ ꯏꯪꯉꯒꯅꯤꯅ
ꯐꯠ ꯅꯠꯇꯦ ꯌꯥꯝ ꯁꯥꯏꯌꯦꯕ ꯍꯟꯗꯛꯁꯦ ꯉꯔꯥꯡꯁꯨ ꯈꯣꯁꯥ ꯑꯃ ꯑꯁ ꯂꯣꯏꯔꯦ
ꯑꯗꯨ ꯑꯗꯨꯅꯦ
ꯑꯔꯥꯡꯁꯦ ꯁꯥꯃꯟꯗꯅꯀꯣ ꯑꯁ ꯏꯁꯥꯁꯦ ꯑꯁ ꯄꯣꯝꯒꯦ ꯇꯧꯔ ꯄꯠꯂꯕꯅꯤ
ꯄꯛꯀꯅꯨ ꯄꯛꯀꯅꯨ ꯅꯪ ꯊꯕꯛ ꯆꯠꯇ꯭ꯔꯣ
ꯑꯁꯦꯡꯕꯀꯣ ꯉꯔꯥꯡꯗꯤ ꯑꯁ ꯌꯥꯝ ꯁꯥꯏ ꯉꯁꯤꯗꯤ ꯁꯨꯇꯤꯅꯦ ꯀꯩꯅꯣ
ꯑꯣ ꯑꯣ ꯉꯁꯤ ꯑꯣ ꯑꯣ ꯁꯨꯗꯤꯅꯤꯀꯣ ꯑꯩ ꯀꯥꯎ ꯀꯥꯎꯏꯅꯦ ꯉꯔꯥꯡꯗꯣ ꯑꯍꯣꯏ ꯑꯁꯦꯡ ꯍꯣꯏ ꯌꯥꯝ ꯥꯏ ꯑꯩ ꯉꯥꯛꯇꯪ ꯇꯨꯝꯕꯅꯦꯕ ꯍꯧꯒꯠꯂꯒ ꯂꯣꯏꯔꯦ ꯍꯨꯝ ꯀꯣ ꯀꯣ ꯐꯥꯎꯁꯨ ꯅꯥꯔꯅꯤꯅꯦ
ꯑꯩꯁꯨꯅꯦ ꯀꯩꯅꯣ ꯇꯧꯔꯒ ꯇꯧꯋꯦꯜ ꯑꯃ ꯊꯥꯔꯒ ꯇꯨꯝꯕꯅꯦꯕꯀꯣ ꯑꯩꯗꯤ ꯇꯨꯝꯕ ꯀꯥꯟꯗ ꯁꯥꯔꯗꯤ ꯍꯨꯃꯥꯡ ꯑꯗꯨꯝ ꯊꯣꯛꯍꯜꯂꯦꯕ
ꯑꯥ
ꯊꯥꯛꯑꯒ ꯇꯨꯝꯕ ꯑꯁ ꯈꯨꯠꯁꯥꯁꯤ ꯂꯣꯏꯔꯦ ꯉꯔꯥꯡ ꯈꯨꯠꯁꯥꯁꯤ ꯑꯁ ꯑꯁꯦꯡꯕ ꯑ
ꯁꯤ ꯁꯤꯗꯦ ꯁꯤꯗꯦꯀꯣ
ꯁꯤꯗ ꯀꯃꯥꯏ ꯑꯩ ꯌꯨꯝ ꯄꯥꯟꯗ꯭ꯔꯤꯀꯣ ꯑꯩ ꯌꯨꯝ ꯄꯥꯟꯗ꯭ꯔꯦ ꯍꯥꯏꯁꯤꯅꯤ ꯑꯩ ꯑꯩ ꯃꯍꯥꯎ ꯈꯪꯖꯗ꯭ꯔꯤ ꯌꯨꯝ ꯄꯥꯟꯕꯒꯤ
ꯌꯨꯝ ꯌꯨꯝ ꯄꯥꯟꯕꯒꯤ ꯃꯍꯥꯎ ꯃꯍꯥꯎ ꯃꯍꯥꯎꯁꯦ ꯅꯪ ꯇꯝꯅꯤꯡꯕꯅꯦꯕꯀꯣ ꯑꯦ ꯀꯨꯏꯔꯔꯣꯏ ꯅꯪ ꯀꯩꯅꯣꯅꯦ
ꯎꯝ ꯏꯁ ꯍꯥꯏꯥꯏꯖꯟꯒꯅꯣꯗꯥꯛ ꯈꯪꯗꯕꯨ
ꯃꯊꯪ ꯆꯍꯤꯗ ꯅꯠꯇ꯭ꯔꯗꯤ ꯌꯥꯔꯣꯏꯍꯦ
ꯀꯩꯒꯤꯅꯣ ꯑꯗꯨꯗꯤ ꯍꯥꯏꯅꯦ ꯉꯔꯥꯡ ꯅꯨꯡꯗꯥ ꯑꯍꯜꯃꯟꯅ ꯍꯥꯏꯒꯅꯦ ꯑꯩ ꯆꯍꯤ ꯀꯌꯥ ꯁꯨꯔꯦ
ꯑ ꯍꯥꯥ ꯇꯥꯗꯦ
ꯋꯥꯠꯂꯤ ꯍꯥꯏꯕ
ꯑꯆꯥ ꯑꯥ ꯌꯨꯝ ꯄꯥꯅꯤꯡꯉꯥꯏ ꯆꯍꯤ ꯋꯥꯠꯂꯤ ꯍꯥꯏꯔꯛꯑꯦ ꯍꯥꯏꯕ꯭ꯔꯣ
ꯍꯣꯏ ꯍꯣꯏ
ꯏꯁ ꯀꯅꯥꯅ ꯍꯥꯏꯔꯤꯕ
ꯑꯩꯁ ꯌꯥꯝ ꯑꯉꯥꯡ ꯑꯣꯏꯔꯤꯌꯦ ꯍꯥꯏꯌꯦ
ꯁ ꯑꯦꯁ ꯑꯗꯣ ꯀꯅꯥꯅꯅꯕ ꯅꯪꯉꯣꯟꯗ ꯅꯪꯉꯣꯟꯗ ꯄꯥꯎꯇꯥꯛ ꯄꯤꯔꯤꯗꯨꯣ ꯀꯅꯥꯅꯣꯕ ꯑꯍꯟꯗꯣ ꯀꯅꯥꯅꯣ ꯃꯅꯥ ꯄꯥꯏꯔ ꯂꯥꯛꯑꯣ ꯍꯥꯏꯌꯣ ꯑꯩ ꯉꯍꯟꯗ
ꯑꯇꯩ ꯑꯍꯟꯁꯤꯡꯅꯅꯦ ꯍꯥꯏꯕꯅꯦ ꯑꯩꯁꯦ ꯑꯍꯟꯁꯤꯡꯅ ꯍꯥꯏꯕꯁꯤ ꯌꯥꯝ ꯏꯟꯕꯅꯦꯕ
ꯀꯩꯅꯣ ꯍꯥꯏꯕꯒꯤ ꯑꯣꯏꯔꯝ ꯅꯆꯤꯟ ꯁꯦꯔꯥꯟ ꯇꯨꯔꯥꯟ ꯉꯥꯡꯂꯝꯅꯕꯅꯤ
ꯈꯨꯟꯗꯒꯤ ꯑꯍꯟꯁꯤꯡꯅ ꯍꯥꯏꯔꯛꯄꯅꯦ
ꯈꯟꯗꯒꯤ ꯈꯨꯟꯗꯒꯤ ꯑꯍꯟꯁꯤꯡꯁꯦ ꯀꯅꯥ ꯑꯣꯏꯖꯥꯠꯂꯣꯀꯣ ꯅꯪꯉꯣꯟꯗ ꯑꯉꯥꯡ ꯑꯣꯏꯔꯤ ꯍꯥꯏꯔꯛꯄ ꯃꯤꯗꯣ ꯀꯅꯥ
ꯊꯥꯔꯇꯤ ꯐꯥꯏꯚ ꯅꯨꯄꯥꯗꯤ ꯀꯣ ꯊꯥꯔꯇꯤ ꯐꯣꯔ ꯊꯥꯔꯇꯤ ꯐꯥꯏꯚ ꯇꯧꯔꯀꯥꯟꯗ ꯄꯥꯟꯒꯗꯧꯅꯦ ꯍꯥꯏꯌꯦ
ꯅꯪ ꯊꯥꯔꯇꯤ ꯇꯨ ꯊꯥꯔꯇꯤ ꯊ꯭ꯔꯤ ꯊꯥꯔꯇꯤ ꯐꯥꯏꯚ ꯅꯪ ꯀꯌꯥ ꯁꯨꯔꯒꯦ ꯑꯗꯨꯗꯤ
ꯊꯗꯤ
ꯊꯥꯔꯇꯤ
ꯍꯣꯏ
ꯊꯥꯔꯇꯤ ꯈꯠꯇ
ꯍꯣꯏ ꯑꯉꯥꯡ ꯌꯥꯝ ꯑꯣꯏꯔꯤꯌꯦ ꯑꯩ ꯀꯃꯥꯏꯅ ꯆꯤꯟ ꯊꯤꯗꯣꯏꯅꯣ
ꯀꯨꯟꯊ꯭ꯔꯥ ꯑꯣꯏꯔꯝꯃꯣꯏꯗ
ꯀꯨꯟꯊ꯭ꯔꯥꯅꯦ ꯑꯩ ꯌꯥꯝ ꯑꯉꯥꯡ ꯑꯣꯏꯔꯤꯌꯦ
ꯅꯆꯤꯟꯊꯤꯔꯛꯒꯅꯨ
ꯑꯩ ꯐꯥ ꯀꯨꯟꯊ꯭ꯔꯥ ꯁꯨꯔꯦ ꯀꯔꯤ ꯅꯪ ꯀꯨꯟꯊ꯭ꯔꯥ ꯁꯨꯗ꯭ꯔꯤꯕ
ꯑꯩꯅ ꯑꯁꯦꯡꯕ ꯍꯥꯏꯔꯒ ꯀꯩꯅꯣꯅꯦ
ꯑꯗꯨꯅꯦ ꯑꯩ ꯐꯥꯎ ꯀꯨꯟꯊ꯭ꯔꯥ ꯁꯨꯔꯦ ꯑꯗꯨꯒ ꯅꯪ ꯀꯨꯟꯊ꯭ꯔꯥ ꯁꯨꯕꯤꯅꯦ ꯑꯩꯁꯨ
ꯏꯀꯥꯏ ꯑꯉꯥꯡꯁꯤꯡ
ꯑꯩꯁꯨ ꯀꯨꯟꯊ꯭ꯔꯥ ꯁꯨ ꯁꯨꯔꯤꯅꯦ ꯅꯪ ꯍꯧꯖꯤꯛꯐꯥꯎ ꯀꯨꯟꯊ꯭ꯔꯥ ꯍꯦꯟꯗ꯭ꯔꯗꯤ ꯑꯩ ꯑꯩ ꯑꯃꯨꯛ ꯍꯟꯖꯤꯜꯂꯒꯦ
ꯀꯩꯅꯣꯅꯦ ꯍꯥꯏꯁꯤꯕꯣ ꯆꯨꯝꯕ꯭ꯔꯣ
ꯆꯨꯝꯃꯤꯅꯤ ꯀꯩꯅꯣꯅꯦ ꯃꯤꯅ ꯑꯁꯦꯡꯕ ꯍꯥꯏꯔ ꯑꯁꯦꯡꯕ ꯉꯥꯛꯇ ꯡꯇ ꯉꯥꯏ ꯀꯩꯅꯣꯅꯦ
ꯑꯣꯏꯕ꯭ꯔꯥ ꯑꯗꯨꯗꯤ
ꯑꯩꯒꯤ ꯂꯦꯡꯒꯥꯁꯦ ꯀꯅꯥ ꯀꯅꯥ ꯑꯣꯏ ꯁꯦ ꯑꯩꯒꯤ ꯂꯦꯡꯒꯥꯁꯤ ꯈꯪꯗꯦꯗ ꯀꯅꯥ ꯀꯅꯥ ꯑꯣꯏꯕꯖꯥꯠꯂ ꯑꯩ ꯌꯥꯝ ꯈꯪꯗꯦꯅꯦ ꯑꯗꯨ ꯑꯣꯏꯔꯁꯨ
ꯑ ꯑꯩꯈꯣꯏ ꯑꯩꯈꯣꯏ ꯑꯩꯈꯣꯏ ꯗꯗꯥꯗꯒꯤ ꯅꯪ ꯍꯟꯗꯤ ꯍꯥꯜꯂꯝꯅꯤꯀꯣ
ꯑꯉꯥꯡꯅꯤ ꯍꯦ ꯅꯣꯏꯗꯥꯗꯒꯤ ꯑꯩ ꯑꯉꯥꯡ ꯑꯣꯏꯑꯦ ꯍꯟꯗꯦ
ꯏꯁ ꯅꯆꯤꯟ ꯊꯤꯅꯨ ꯀꫭ ꯅꯪ ꯑꯩꯉꯣꯟꯗ ꯂꯛꯅꯔꯒ ꯂꯩ ꯅꯅꯥꯎ ꯅꯨꯄꯥ ꯐꯥꯎ ꯊꯥꯔ ꯇꯤ ꯁꯨꯔꯝꯃꯨꯅꯦ
ꯏꯅꯥꯎꯅꯨꯄꯥꯗꯨꯁꯨ ꯈꯪꯗꯦ ꯊꯥꯔꯇꯤ ꯁꯨꯕ ꯖꯠꯂ ꯑꯩꯅ ꯈ꯭ꯋꯥꯏꯗꯒꯤ ꯑꯍꯟ ꯅꯠꯇꯦꯗ
ꯐꯨꯅꯤꯡꯉꯦ
ꯃꯤꯐꯨꯅꯤꯡꯕ꯭ꯔꯣ
ꯑꯩ ꯐꯨꯅꯤꯡꯉꯤꯗ ꯅꯪꯑꫭꯟꯗ ꯍꯧꯖꯤꯛ ꯑꯔꯦ ꯑꯩꯗꯤ ꯊꯥꯖꯔꯒ ꯂꯩꯔꯤꯅꯦ ꯑꯃꯨꯛ ꯅꯣꯏ
ꯃꯩ ꯃꯨꯠꯂꯦꯅꯦ ꯇꯧꯔꯤꯁꯦ ꯑꯁ
ꯍꯧꯖꯤꯛꯗꯤ ꯍꯧꯖꯤꯛ ꯌꯥꯝ ꯆꯔ ꯀꯥꯟꯗ ꯀꯔꯤ ꯃꯩ
ꯃꯩ ꯃꯃꯤꯡꯅꯤ ꯃꯩ ꯌꯦꯡꯅꯤꯡꯗꯦ ꯃꯁꯛ ꯃꯄꯥꯟꯗ ꯀꯩꯅꯣ ꯅꯨꯡꯁꯤꯠ ꯂꯥꯛꯄꯅꯦ ꯐꯝꯃꯣ ꯏꯃꯨꯡ ꯏꯃꯨꯡꯗ ꯈꯛꯇ ꯂꯩꯒꯅꯨ
ꯑꯩ ꯀꯩꯅꯣ ꯇꯧꯔꯤꯌꯦ ꯏꯤꯆꯟꯅꯨꯄꯤꯒꯤ ꯔꯨꯝꯗ ꯋꯤꯟꯗꯣꯗ ꯐꯖꯅ ꯍꯥꯡꯉꯒ ꯐꯖꯅ ꯇꯨꯝꯃꯤ ꯑꯁꯤꯗꯗꯤ ꯏꯤꯆꯟꯅꯨꯄꯤ ꯔꯨꯝꯗꯗꯤ ꯀꯩꯅꯣ ꯅꯨꯡꯁꯤꯠ ꯈꯔ ꯂꯥꯛꯑꯦꯕ
ꯑꯃꯒꯥ
ꯀꯥꯏ ꯅꯨꯄꯤ ꯁꯤꯗ ꯅꯨꯄꯤ ꯂꯩꯇꯦ
ꯍꯦꯠ ꯅꯪ ꯏꯁ ꯅꯪ ꯅꯍꯥꯟ ꯅꯨꯄꯤ ꯂꯨꯝꯕ ꯑꯗꯨꯝ ꯑꯌꯨꯛ ꯈꯨꯗꯤꯡ ꯆꯠꯂꯦ ꯍꯥꯏꯔꯒ
ꯑꯪ ꯉꯁꯤ ꯆꯠꯇꯦ ꯑꯩ ꯉꯔꯥꯡ ꯅꯨꯡꯗꯥꯡ ꯕꫭꯜ ꯌꯦꯡꯉꯦꯕ ꯊꯦꯡꯅ ꯇꯨꯝꯕ ꯊꯦꯡ ꯍꯧꯒꯠꯂꯦ
ꯅ ꯅꯪ ꯀꯅꯥꯕꯨ ꯁꯞꯄꯣꯔꯠ ꯇꯧꯕꯅꯣ
ꯑꯩꯅ ꯁꯞꯄꯣꯔꯠ ꯇꯧꯕꯁꯦ ꯑꯍ ꯑꯍ ꯍꯥꯏꯗꯣꯛꯁꯤꯔꯥ ꯍꯥꯏꯗꯣꯛꯁꯤꯔ ꯍꯥꯏꯗꯣꯛꯑꫭꯏꯁꯤꯔꯥ
ꯉꯝꯗꯕꯩꯗꯣ
ꯑꯍꯥ ꯑꯍꯥ ꯑꯍꯥ ꯑꯍꯥ ꯑꯍꯦ ꯑꯦ ꯑꯩ ꯌꯥꯅ ꯌꯥꯔꯦ ꯀꯩꯅꯣꯅꯦ ꯍꯥꯏꯅꯤꯅꯦ ꯅꯪꯗꯤ ꯕꯣ ꯌꯦꯡꯗꯕ꯭ꯔꯣꯕ
ꯑꯁ ꯌꯦꯡꯗꯦ ꯀꯔꯤꯕꯔꯤꯕꯣꯔꯣ ꯇꯨꯝꯕ ꯐꯥꯎ ꯁꯪꯗꯦ
ꯀꯩꯅꯣ ꯇꯨꯝꯕ ꯐꯥꯎ ꯁꯪꯗꯦ ꯍꯥꯏꯁꯤꯕ
ꯅꯠꯇꯦ ꯕꯣꯜ ꯌꯦꯡꯒꯦꯗꯤ ꯈꯟꯕꯅꯦꯕ ꯍꯧꯒꯠꯄ ꯉꯝꯗꯦꯕ ꯀꯪ꯭ꯔꯥ ꯑꯗꯨꯝ ꯐꯣꯟ ꯌꯦꯡꯉꯒ ꯑꯗꯨꯝ ꯇꯨꯝꯊꯈ꯭ꯔꯦꯗꯤ ꯐꯣꯟꯁꯨ ꯑꯗꯨꯝ ꯃꯊꯟꯇ ꯌꯦꯡꯉ ꯂꯩꯍꯧꯔꯦ ꯑꯩꯅ ꯁꯣꯝꯗ ꯇꯨꯝꯃꯒ ꯂꯩꯕ ꯍꯣꯡ ꯑꯅꯤ ꯃꯊꯟꯇ
ꯐꯣꯟ ꯃꯊꯟꯇ ꯐꯣꯟ ꯃꯊꯟꯇ ꯌꯦꯡꯉꯝꯃꯣꯏ ꯅꯪ ꯅꯪ ꯇꯨꯝꯈ꯭ꯔꯦ ꯇꯨꯝꯕ ꯃꯇꯝꯗ ꯀꯅꯥꯅꯣ ꯑꯃ ꯂꯥꯛꯑꯒ
ꯈꯪꯗꯦꯅꯦ ꯌꯦꯡ ꯍꯣꯏ ꯌꯦꯡꯕꯨ ꯌꯦꯡꯂꯝꯒꯅꯤ ꯇꯜꯂꯦ ꯏꯆꯦꯅ ꯀꯧꯔꯦꯀꫭ ꯑꯩ ꯈꯪꯗꯕ ꯋꯥꯅꯤꯗ
ꯑꯍꯥ ꯃꯥ ꯇꯨꯝꯈ꯭ꯔꯕꯅꯤꯅ ꯑꯩꯑꫭꯏꯅ ꯌꯦꯡꯒꯦ ꯀꯥꯏꯅꯀꯣ ꯍꯣꯏꯅꯦ ꯅꯣꯏ ꯈꯜꯂꯣ ꯅꯣꯏ ꯈꯜꯂꯣ ꯇꯨꯝꯃꯒ ꯀꯣ ꯆꯥꯕ ꯊꯛꯑꯒ
ꯎꯝ ꯄꯨꯡ ꯄꯨꯡ ꯑꯃ ꯑꯅꯤꯒꯨꯝꯕꯗꯗꯤ ꯂꯥꯛꯑꯝꯃꯤ ꯂꯥꯛ ꯂꯥꯛꯄꯁꯨ ꯌꯥꯏꯀꯣ
ꯍꯣꯏꯅꯦ ꯑꯗꯨꯅꯅꯦ ꯍꯥꯏꯁꯦ ꯑꯁꯦꯡꯕꯒꯤꯔꯣ ꯀꯤꯗꯕꯔꯣ
ꯀꯤꯗꯦ ꯑꯩ ꯇꯨꯝꯒ꯭ꯔꯦ ꯀꯅꯥ ꯀꯤꯗꯣꯏꯅꯣ
ꯌꯥꯝ ꯀꯤꯒꯟꯕ ꯃꯤ ꯃꯥꯜꯂꯦꯗ ꯅꯪꯁꯦ
ꯑꯩ ꯀꯤꯗꯦ ꯁꯨꯡꯀꯤ ꯀꯤꯕꯤꯗꯦ
ꯑꯁ ꯌꯥꯏ
ꯕꯨꯠ ꯕꯨꯠꯄꯨ ꯀꯅꯥ ꯀꯤꯅꯒꯦ
ꯑꯦꯁ ꯍꯥꯏꯖꯤꯟꯅꯅꯨꯗ ꯈꯪꯉꯦꯗ ꯂꯣꯏꯅ ꯦ
ꯀꯤꯗꯦ ꯅꯣꯏ ꯂꯩꯀꯥꯏꯒꯤ ꯑꯍꯟ ꯑꯃꯗꯣ ꯑꯗꯨꯒꯨꯝꯕꯅꯦ ꯑꯩꯁꯨ
ꯑ ꯑꯁ ꯑꯁ ꯂꫭꯏꯔꯦꯈꯦ ꯎꯝ
ꯅꯣꯏ ꯅꯣꯏ ꯂꯩꯀꯥꯏꯗ ꯑꯍꯜ ꯑꯃ ꯂꯩꯕꯗꯣ ꯂꯧ ꯆꯠꯂꯖꯨ ꯊꯦꯡ ꯊꯦꯡꯅ ꯍꯜꯂꯛꯄꯗꯣ ꯃꯥꯗꯤ ꯀꯤꯒꯟꯗꯦꯗꯅꯥ ꯃꯥꯒꯤ ꯃꯥꯒꯤ ꯃꯃꯥꯟꯅꯕꯤꯅꯦ ꯑꯩ ꯃꯔꯨꯞꯅꯤ
ꯅꯪꯗꯤ ꯊꯥꯖ ꯗꯦꯕꯣ ꯑꯍ
ꯊꯥꯖ ꯊꯥꯖꯗ꯭ꯔꯗꯤ ꯇꫭꯛꯎꯅ ꯊꯥꯖꯗ꯭ꯔꯗꯤ ꯑꯩ ꯀꯃꯥꯏ ꯊꯥꯖꯅꯤꯡꯉꯥꯏ ꯇꯧꯁꯤꯒꯦ
ꯌꯥꯝ ꯀꯤꯒꯟꯕ ꯃꯤꯅꯤꯅꯦ ꯅꯪꯁꯦ ꯅꯊꯟꯇ ꯆꯠꯄꯁꯨ ꯅꯨꯡꯗꯥꯡꯗ ꯅꯨꯡꯗꯥꯡꯗ ꯆꯥꯔꯁꯀꯨꯝꯕ ꯏꯁꯩꯒꯨꯝꯕ ꯇꯝꯕ ꯃꯇꯝꯗ ꯅꯊꯟꯇ ꯆꯠꯄ ꯃꯤꯅꯠ
ꯑꯩ ꯏꯊꯟꯗ ꯆꯠꯂꯤꯗꯨꯗꯤ ꯏꯊꯟꯗꯅꯦ ꯂꯥꯛꯏꯗꯣ ꯑꯩꯈꯣꯏ ꯂꯩꯀꯥꯏ ꯑꯩꯈꯣꯏ ꯂꯩ ꯒꯥꯏ ꯀꯅꯥꯝꯇ ꯌꯥꯎꯗꯕꯤꯗ ꯏꯊꯟꯇ ꯆꯦꯜꯂꯛꯏꯅ
ꯑꯁ ꯌꯥꯝ ꯍꯩꯌꯦ ꯌꯥꯝ ꯀꯩꯅꯣ ꯇꯧꯋꯦ
ꯅꯣꯏ ꯒꯨꯝꯗ ꯅꯣꯏ ꯂꯩ ꯂꯩꯀꯥꯏꯗ ꯇꯝꯅꯩ ꯇꯝꯅꯩ ꯍꯥꯏꯕꯗꯣ ꯅꯣꯏꯅ ꯑꯩꯗꯤ ꯊꯥꯖꯕꯤꯗꯦꯕꯣ
ꯑꯩ ꯇꯝꯕ ꯀꯩꯅꯣꯁꯤ ꯀꯩꯅꯣꯗꯤ ꯑꯩ ꯈꯪꯗꯦꯗ ꯑꯩ ꯑꯗꯨꯒꯨꯝꯕ ꯊꯦꯡꯅꯗꯦꯗ
ꯊꯦꯡꯅꯗ꯭ꯔꯤꯕꯣ ꯃꯤ ꯅꯣꯏ ꯂꯩꯀꯥꯏꯁꯤꯡꯒꯤ ꯃꯤꯁꯤꯡꯗꯤ ꯌꯥꯝ
ꯊꯦꯡꯅꯈ꯭ꯔꯦ ꯑꯃꯗꯤ ꯊꯦꯡꯅꯈ꯭ꯔꯦ
ꯀꯃꯥꯏꯅ ꯇꯧꯅꯒꯦꯗꯣ
ꯑꯃꯗꯤ ꯑꯅꯤꯗꯤ ꯊꯦꯡꯅꯈ꯭ꯔꯦ ꯑꯩ ꯀꯩꯅꯣꯗ ꯄꯥꯔꯠ ꯋꯥꯟꯗ ꯂꯩꯕ ꯃꯇꯝꯗ ꯑꯉꯥꯡ ꯑꯣꯏꯔꯤꯉꯩꯗ ꯑꯃꯨꯛ ꯊꯦꯡꯅꯔꯦ ꯑꯃꯨꯛꯀ ꯑꯍ ꯑꯍ ꯑꯉꯥꯡ ꯌꯥꯝ ꯑꯉꯥꯡ ꯅꯠꯇꯦꯗ ꯑꯍꯨꯝ ꯁꯨꯈ꯭ꯔꯦ ꯑꯩꯅ ꯊꯦꯡꯅꯕ ꯏ ꯏꯊꯟꯇ ꯆꯠꯄ ꯃꯇꯝꯗ ꯑꯃ ꯅꯠꯇꯦ ꯑꯍꯟꯁꯤꯡꯒ ꯑꯍꯟꯁꯤꯡꯒ ꯆꯠꯄ ꯃꯇꯝꯗ ꯑꯃ
ꯎꯝ
ꯑꯍꯨꯝ ꯁꯨꯔꯦ ꯑꯩꯅ ꯊꯦꯡꯅꯕ
ꯑꯣ
ꯑꯍꯟꯁꯤꯡꯅꯁꯨ ꯍꯥꯏꯌꯦꯕꯀꯣ ꯇꯝꯕꯒꯤꯅꯦꯅ
ꯑꯗꯣ ꯀꯤꯕ꯭ꯔꯣ ꯀꯃꯥꯏꯅ ꯇꯧꯒꯦ
ꯑꯅꯤꯗꯤ ꯀꯤꯗꯦ ꯑꯩ ꯏꯊꯟꯇ ꯆꯠꯄ ꯃꯇꯝꯗ ꯇꯧꯕꯗꯨꯗꯤ ꯌꯥꯝ ꯀꯤ ꯀꯤ ꯈꯔ ꯀꯤ ꯑꯗꯨꯅ ꯆꯦꯟꯈꯤꯕꯅꯦ ꯑꯩꯅ
ꯑꯗꯨ ꯀꯃꯥꯏꯅ ꯇꯧꯕ꯭ꯔꯕ ꯍꯒꯗꯧꯕ꯭ꯔꯕ
ꯑꯩ ꯏꯊꯟꯇ ꯆꯠꯄꯅꯦꯕꯀꯣ
ꯑꯥ
ꯊꯣꯛꯄ ꯍꯣꯏ ꯊꯣꯛꯑꯦ ꯃꯈꯣꯟꯜ ꯃꯤ ꯑꯩꯒꯤ ꯃꯅꯤꯡꯗ ꯃꯤ ꯆꯠꯄꯒꯨꯝꯅꯀꯣ ꯋꯥ ꯉꯥꯡꯒ ꯆꯠ ꯆꯠꯄ
ꯎꯝ
ꯋꯥ ꯉꯥꯡꯉꯒ ꯑꯗꯨꯝ ꯆꯠꯄ ꯃꯤꯗꯤ ꯀꯅꯥꯝ ꯂꯩꯇꯕ
ꯎꯥ ꯅꯪ ꯑꯣꯟꯊꯣꯛꯂ꯭ꯔꯕ
ꯊꯣꯛꯑꯦ ꯃꯤꯣꯏ ꯀꯅꯥꯝ ꯂꯩꯇꯦ ꯍꯥꯏꯗꯤ ꯃꯔꯤꯡ ꯇꯧꯕꯗꯣ
ꯑꯣ ꯃꯔꯔꯝ ꯃꯔꯔꯨꯝ ꯁꯖ
ꯍꯣꯏ ꯑꯗꯨ ꯇꯧꯔꯒ ꯑꯩꯒꯤ ꯀꯣꯛꯇꯣꯞꯄꯣꯝꯈꯠꯂꯛꯑꯦ ꯑꯗꯨꯗꯒꯤꯗꯤ ꯑꯁ ꯁꯤꯗꯤ ꯌꯥꯗ꯭ꯔꯦꯍ
ꯆ ꯀ
ꯑꯩꯗꯤ ꯆꯦꯟꯕꯤꯔꯣꯏ ꯑꯩꯗꯤ ꯂꯥꯛꯑꯣ ꯂꯥꯛ ꯂꯥꯛꯑꯣ ꯆꯠꯃꯤꯟꯅꯁꯤꯒꯥꯏ ꯍꯥꯏꯔꯅꯦ ꯑꯩꯗꯤ
ꯑꯦꯁ ꯑꯗꯨꯝ ꯑꯩ ꯑꯩꯅ ꯊꯦꯡꯅꯕꯗꯤ ꯌꯥꯝ ꯀꯤꯕꯗꯤ ꯊꯦꯡꯅꯗꯦꯕꯀꯣ
ꯎꯝ
ꯏꯃꯥꯟꯅꯕꯁꯤꯡ ꯀꯩꯅꯣꯗꯒꯤ ꯇꯧꯕꯗꯨꯗꯤ ꯑꯁ ꯋꯥꯔꯤ ꯇꯥꯔꯒ ꯑꯁ ꯌꯥꯝ ꯀꯤꯕꯅꯦꯍ ꯃꯥꯕꯨꯠ ꯄꯠ ꯇꯨꯗꯒꯤꯅ ꯍꯧꯔꯒ ꯄꯥꯔꯠ ꯋꯥꯟ ꯐꯥꯎ ꯑꯗꯨꯝ ꯇꯥꯟꯅꯔꯒ ꯑꯗꯨꯝ ꯂꯥꯛꯑꯦ ꯍꯥꯏꯅꯤ
ꯑꯗꯨ ꯃꯤ ꯁꯤꯅꯣꯏ ꯍꯥꯏꯀꯣ ꯑꯗꯨꯃꯥꯏꯅ ꯇꯧꯕꯗꯣ
ꯍꯣꯏ ꯌꯥꯝ